ꯍꯥꯜꯂꯣ ꯇꯥꯕ꯭ꯔꯣ
ꯇꯥꯔꯦ-ꯇꯥꯔꯦ
ꯎꯝ ꯀꯩ ꯇꯧꯔꯤꯅꯣ ꯇꯥꯔꯦ ꯇꯥꯔꯦ
ꯏꯕꯦꯝꯃꯥ ꯑꯩꯈꯣꯏ ꯀꯩꯅꯣ ꯑꯣꯖꯥ ꯇꯥꯅ ꯂꯥꯛꯑꯣꯅ ꯆꯠꯂꯨꯔꯦ
ꯑ ꯗꯤꯄꯥꯔꯠꯃꯦꯟꯗ
ꯈꯪꯗꯕ ꯈꯣꯠꯇꯕ ꯌꯥꯎꯔꯗꯤ ꯍꯪꯉꯣ ꯈꯣꯠꯂꯣꯅ ꯑꯥ ꯂꯥꯏꯔꯤꯛꯇꯣ ꯄꯥꯗ꯭ꯔꯃꯤꯅ ꯈꯪꯗꯕꯗꯨꯁꯨ ꯊꯣꯛꯇ꯭ꯔꯦꯗꯅ ꯑꯗꯨꯅ ꯑꯩꯈꯣꯏꯗꯤ ꯄꯨꯂꯞ ꯇꯥꯛꯍꯟꯅꯤꯡꯕꯩ ꯃꯣꯠꯇ ꯂꯩꯔꯦ ꯑꯗꯣ ꯑꯣꯏꯗꯤ ꯑꯣꯏꯔꯔꯣꯏꯗꯃꯤꯅ ꯁꯔꯅ ꯈꯔ ꯇꯥꯛꯇꯅ ꯈꯣꯠꯇꯅ ꯇꯧꯔꯦ ꯑꯗꯨꯒꯅꯦ ꯑꯣꯖꯥ ꯑꯃꯒꯤꯁꯨ ꯑꯃꯨꯛ ꯇꯥꯛ ꯇ꯭ꯔꯤ ꯁꯥꯔ ꯇꯥꯛꯄ ꯂꯣꯏꯗ꯭ꯔꯤ ꯑꯗꯨꯅ ꯁꯥꯔꯅ ꯇꯥꯛꯑꯝꯕꯗꯨ ꯈꯛꯇꯪ ꯑꯣꯏꯅ ꯄꯥꯔꯒꯦ ꯌꯥꯔꯕ ꯕ꯭ꯔꯅ ꯍꯪꯒꯦ ꯇꯧꯔ ꯍꯥꯏꯕꯁꯦ ꯑꯃꯨꯛ ꯉꯝꯗ꯭ꯔꯕ ꯀꯤꯕꯗꯩ ꯍꯌꯦꯡ ꯑꯃꯨꯛꯀ ꯇꯧꯁꯤ ꯂꯥꯛꯑꯣꯅ ꯄꯦꯜꯂꯥꯕꯅꯤ
ꯇꯧꯔꯤꯅꯦ ꯑꯗꯨꯃꯥꯏꯅ ꯍꯥꯏꯗꯤ ꯑꯩꯈꯣꯏ ꯃꯦꯝ ꯑꯃꯅ ꯂꯥꯛꯑꯣꯅ ꯑꯩꯈꯣꯏꯁꯦ ꯍꯥꯏꯌꯦꯕ ꯑꯗꯨ ꯅꯣꯏ ꯈꯪꯗꯕꯈꯩꯗꯣ ꯍꯪꯉꯣ ꯍꯥꯏꯔꯒ ꯑꯗꯨꯒ ꯆꯠꯂꯦ ꯑꯗꯣ ꯈꯪꯗꯕꯁꯤꯗꯤꯅꯦ ꯍꯥꯏꯗꯤ ꯑꯁꯦꯡꯕꯩ ꯅꯪꯅ ꯍꯥꯏ ꯆꯞ ꯃꯥꯟꯅꯩꯕ ꯄꯥꯗ꯭ꯔꯃꯤꯅ ꯈꯪꯗ꯭ꯔꯃꯤꯅ ꯈꯪꯗꯕꯁꯤ ꯍꯥꯏꯕꯗꯣ ꯍꯩꯇ꯭ꯔꯦꯗꯅ ꯑꯗꯨꯗꯨꯒ ꯑꯗꯨꯝ ꯐꯝꯃꯥ ꯂꯩꯔꯦ ꯅꯣꯏ ꯑꯗꯨꯗꯤ ꯑꯇꯣꯞꯄ ꯌꯥꯔꯕ ꯑꯇꯣꯞꯄꯗꯤ ꯌꯥꯔꯕ ꯌꯥꯔꯕ ꯍꯪꯉꯦ ꯑꯗꯣ ꯑꯗꯨꯝ ꯈꯪꯗꯦ ꯊꯣꯛꯄ ꯑꯃ ꯇꯧꯔꯦ ꯑꯗꯨꯒ ꯃꯦꯝ ꯍꯥꯏꯗꯤ ꯈꯔ ꯀꯩꯅꯣ ꯇꯧꯕ ꯃꯔꯨ ꯑꯣꯏꯕ ꯈꯔ ꯍꯥꯏꯕꯤꯁꯦ ꯈꯣꯠꯁꯦ ꯑꯗꯨ ꯍꯥꯏꯗꯤ ꯑꯩꯈꯣꯏꯗꯣ ꯎꯝ ꯖꯔꯅꯦꯜꯗꯒꯤ ꯀꯌꯥ ꯍꯪꯕꯅꯣꯒ ꯁꯨꯝ ꯍꯪꯉꯥ ꯍꯥꯏꯗꯤ ꯂꯩꯗ ꯑꯗꯨꯃꯥꯏꯅ ꯍꯪꯉꯨꯕ ꯈꯪꯗꯦ ꯑꯗꯨꯗꯤ ꯑꯩ ꯀꯥꯎꯈ꯭ꯔꯦ
ꯑꯩꯈꯣꯏꯁꯨ ꯑꯗꯨꯅꯦ ꯍꯥꯏꯁꯦ ꯍꯥꯏꯌꯣ ꯁꯨꯡꯌꯥ ꯌꯥꯗꯕꯀꯣ ꯑꯗꯩ ꯑꯀꯣꯟꯕꯩ ꯑꯣꯖꯥꯁꯤꯅ ꯍꯪꯕꯁꯤ ꯀꯤꯔꯕ ꯑꯗꯣ ꯃꯥ ꯅꯣꯠꯁ ꯊꯥꯔꯛꯑꯒ ꯌꯥꯔꯕ꯭ꯔꯥ ꯅꯠꯇ꯭ꯔꯒꯅ ꯍꯌꯦꯡ ꯀ꯭ꯂꯥꯁ ꯇꯧꯁꯤꯔ ꯍꯥꯏꯔꯦ ꯑꯗꯩ ꯁꯥꯔꯅ ꯇꯧꯅꯤꯡꯉꯥꯗꯤ ꯇꯧꯔꯁꯨ ꯀꯥꯏꯗꯦ ꯍꯥꯏꯔꯦ ꯑꯗꯩ ꯍꯌꯦꯡ ꯇꯧꯁꯤ ꯂꯥꯛꯑꯣꯅ
ꯆꯠꯅꯩ ꯂꯥꯛꯏꯗꯤ ꯂꯥꯏꯛ ꯉꯁꯤꯁꯨ ꯄꯥ ꯄꯥꯗ꯭ꯔ ꯑꯩꯗꯤ ꯉꯁꯥꯏ ꯑꯌꯨꯛ ꯑ ꯑꯇꯩꯅꯦ ꯑꯩꯁꯦ ꯏꯁꯥꯁꯦ ꯅꯝꯁꯤꯜꯂꯒ ꯀꯩꯅꯣ ꯈꯪꯗꯦ ꯑꯗꯨꯝ ꯑꯩ ꯌꯥꯝ ꯛ ꯀꯟꯅ ꯇꯨꯝꯅꯤꯡꯕꯁꯨ ꯅꯠꯇꯦꯕ ꯑꯗꯨꯗꯨꯒꯅꯦ ꯑꯗꯨꯝ ꯈꯪꯗꯦ ꯑꯗꯨꯝ ꯆꯄꯠꯅꯔꯒ ꯄꯥꯡꯒꯩꯗ ꯂꯩꯕꯗꯣ ꯍꯪꯕ꯭ꯔꯥ ꯑꯃ ꯈꯈꯤꯤꯡ ꯈꯥꯡ ꯂꯅꯥꯎ ꯂꯥꯎꯗꯕ ꯑꯗꯣ ꯏꯁꯥꯗꯣ ꯑꯗꯣ ꯑꯗꯨꯝ ꯂꯥꯏꯔꯤꯛꯁꯨ ꯄꯥꯕ ꯅꯠꯇꯦ ꯅꯠꯇꯕ ꯐꯣꯟ ꯑꯃ ꯌꯦꯡꯕꯁꯨ ꯅꯠꯇꯕ ꯑꯩꯁꯤꯦ ꯑꯗꯨꯝ ꯐꯃꯨꯡꯁꯤꯗꯅꯦ ꯑꯗꯨꯝ ꯇꯥꯔꯒ ꯑꯗꯨꯝ ꯂꯩꯕꯦ ꯁꯪꯁꯥꯏꯗꯒꯤ ꯑꯗꯨꯅ ꯊꯑꯣꯏꯅ ꯕ꯭ꯔꯥ ꯍꯥꯏ ꯑꯩ ꯉꯥꯏꯍꯥꯛꯄꯨꯗꯤ ꯇꯨꯝꯃꯨꯔꯦ ꯃꯪꯒ ꯃꯪꯉꯒ ꯑꯗꯨꯏꯁꯨ ꯈꯪꯗꯦ ꯑꯗꯨ ꯌꯥꯝ ꯀꯨꯏ ꯍꯥꯏꯕ ꯃꯇꯝꯗ ꯑꯩꯅ ꯇꯧꯔꯔꯤꯗꯣ ꯉꯁꯥꯏ ꯄꯨꯡ ꯑꯃ ꯇꯥꯔꯝꯗꯥꯏꯗꯒꯤ ꯇꯧꯈꯤꯕꯁꯤꯅꯅꯦ ꯍꯧꯖꯤꯛ ꯑꯣ ꯄꯨꯡ ꯀꯌꯥ ꯇꯥꯔꯦ ꯑꯗꯨꯁꯨ ꯃꯤꯅ ꯐꯣꯟ ꯇꯧꯔꯛꯑꯝꯗ꯭ꯔꯒꯗꯤ ꯑꯩꯁꯦ ꯍꯧꯒꯠꯂꯝꯃꯔꯣꯏꯕ ꯀꯩꯁꯨ ꯑꯣ ꯑꯗꯨꯝ
ꯇꯧꯕ ꯍꯧꯀꯥꯟꯁꯦ ꯑꯁ ꯂꯥꯏꯥꯛꯁꯨ ꯄꯥꯗꯦ ꯑꯗꯣ ꯅꯨꯃꯤꯗꯥꯡꯁꯤꯅꯅꯦ ꯄꯨꯡ ꯇꯔꯥꯃꯥꯊꯣꯏ ꯕꯥꯔꯣꯁꯦ ꯐꯃꯨꯡꯗꯤ ꯆꯪꯉ ꯐꯣꯟꯁꯤ ꯌꯦꯡꯉ ꯌꯦꯡꯉꯄ ꯄꯨꯡ ꯑꯅꯤ ꯑꯍꯨꯝ ꯑꯗꯨꯝ ꯇꯥꯕ ꯐꯤꯂꯝ ꯑꯃ ꯌꯦꯡꯉꯒ ꯇꯥꯕꯅꯦ ꯍꯥꯏꯕꯗꯤ ꯐꯕ ꯑꯗꯨꯁꯨ ꯅꯠꯇꯦ ꯑꯗꯨꯝ ꯐꯣꯟꯁꯦ ꯀꯣꯏ ꯑꯣꯜꯂꯒ ꯄꯨꯡ ꯑꯅꯤ ꯑꯍꯨꯝ ꯇꯨꯝꯃꯅꯤ ꯑꯗꯣ ꯍꯣꯔꯦꯟ ꯄꯨꯡ ꯇꯔꯥꯒꯁꯤꯗ ꯍꯧꯒꯠꯂꯛꯑꯅꯤꯗꯅ ꯇꯔꯥ ꯍꯧꯒꯠꯂꯛꯑꯁꯨꯅꯦ ꯄꯨꯡ ꯇꯔꯥ ꯇꯥꯃꯥꯊꯣꯏ ꯕꯥꯔꯣꯁꯤꯗ ꯑꯃꯨꯛꯁꯨ ꯑꯗꯨꯝ ꯇꯨꯝꯅꯤꯡꯉꯛꯄ ꯃꯤꯠꯁꯦ ꯑꯗꯨꯝ ꯊꯨꯞꯄꯛꯄ ꯃꯤꯁꯦ ꯑꯩꯈꯣꯏ ꯈꯪꯗꯦ ꯍꯧꯖꯤꯛꯀꯥꯟ ꯇ ꯏ ꯌꯥꯏ ꯁꯨꯝ ꯇꯨꯝꯃꯒ ꯐꯣꯟ ꯑꯃ ꯇꯧꯔꯦ ꯑꯩꯕꯨ ꯂꯩ ꯐꯣꯟꯁꯤꯅꯅꯥ ꯍꯥꯏꯕꯀꯣ
ꯅꯨꯡꯗꯥꯡꯁꯤꯁꯨꯅꯦ ꯁꯨꯃꯥꯏꯅ ꯇꯧꯗꯣꯏꯅꯦꯕ ꯑꯗꯣ ꯑꯇꯃꯛꯅ ꯐꯝꯃꯒ ꯂꯥꯏꯔꯤꯛ ꯄꯥꯎ ꯍꯥꯏꯕꯗꯤ ꯀꯨꯏꯕꯗ ꯎꯏꯕꯗ ꯀꯥ ꯀꯥ ꯀꯥ ꯆꯤꯡꯗꯣꯏꯅꯦꯕ ꯑꯗꯨꯗꯨꯒꯅꯦ ꯍꯣꯏ ꯌꯥꯗ꯭ꯔꯦ ꯅꯠꯇ꯭ꯔꯥ ꯀꯩꯅꯣ ꯇꯧꯕꯗꯨꯅ ꯑꯃꯨꯛ ꯇꯧꯔꯤꯁꯦ ꯑꯁ ꯑꯗꯣ ꯑꯗꯨꯅꯦ ꯂꯥꯏ ꯄꯥꯗꯦ ꯄꯥꯗꯦꯗꯤ ꯍꯥꯏꯔꯒ ꯄꯥꯅꯤꯁꯨ ꯈꯪꯗꯅ ꯁꯨꯝ ꯇꯧꯔ ꯂꯩꯏꯁꯦ
ꯑꯗꯨꯝ ꯈꯪꯗꯦ ꯈꯪꯗꯦ ꯑꯁ ꯌꯥꯝ ꯇꯜꯂꯦ ꯂꯣꯏꯍꯟꯅꯤꯡꯕꯅꯗꯤ ꯉꯥꯎꯔꯦ ꯂꯣꯏꯔꯛꯄꯩ ꯃꯤꯀꯨꯞꯇꯨꯗ ꯉꯥꯏꯕꯗ ꯁꯤꯗꯧꯔꯦ ꯏꯇꯣꯝꯅꯅꯦ ꯌꯣꯛꯈꯠ ꯐꯅꯤ ꯑꯣꯏꯔ ꯉ ꯑꯗꯣ ꯍꯜꯂꯛꯑꯦ ꯂꯝꯕꯤꯁꯤꯗ ꯅꯨꯄꯤ ꯑꯅꯤ ꯎ ꯀꯥꯔ ꯍꯩꯅꯧ ꯍꯦꯛ ꯂꯩꯔꯝꯃꯦ ꯑꯩꯈꯣꯏ ꯏꯃꯥꯟꯅꯕꯤꯒ ꯈꯪꯅꯩꯌꯦꯅꯅꯦ ꯑꯩꯈꯣꯏꯅꯗꯤ ꯀꯥꯔ ꯍꯦꯛꯎꯗꯤ ꯉꯝꯖꯗ꯭ꯔꯃꯤꯅ ꯃꯤꯅ ꯑꯅꯤ ꯂꯪꯉꯛꯑꯦ ꯑꯃꯃꯝ ꯍꯥꯎꯋꯦ ꯌꯥꯝꯅ ꯍꯩꯅꯣ ꯑꯃꯃꯨꯟ ꯆꯥꯅꯤꯡꯕꯅꯁꯨ ꯁꯤꯗꯧꯔꯦ ꯎ ꯀꯥꯔꯦ ꯍꯦꯛ ꯆꯄꯁꯨ ꯉꯝꯗꯦ ꯆꯍꯤ ꯅꯥꯇꯩ ꯆꯥꯕ ꯑꯃꯁꯨ ꯂꯩꯇꯦ ꯑꯇꯩ ꯆꯥꯕ ꯍꯥꯏ ꯑꯗꯩ ꯂꯝꯕꯤꯒ ꯆꯠꯄꯁꯦ
ꯆꯥꯕꯁꯨ ꯌꯥꯝ ꯍꯦꯛꯅꯗꯦ
ꯑꯣ ꯑꯁꯖꯝ ꯑ ꯑꯖꯝ ꯃꯟ ꯃꯟ ꯆꯠꯄ ꯂꯝꯕꯤꯗ ꯆꯥꯝꯗ ꯌꯦꯡꯕꯗ ꯉꯀꯥ ꯇꯦꯛ ꯇꯧꯔꯕꯅꯤ ꯅꯣꯡꯃꯗꯤ ꯒꯥꯔꯤ ꯊꯨꯝꯝꯁꯨꯔꯣꯏ ꯌꯥꯝꯥꯃꯤꯉꯩꯗ
ꯌꯦꯡꯕꯗ ꯑꯗ ꯍꯩꯅꯧꯗꯣ ꯑꯩꯗꯤ ꯍꯧꯖꯤꯛꯁꯦ ꯍꯩꯅꯧ ꯑꯁꯪꯕ ꯆꯥꯅꯤꯡꯉꯦ
ꯑꯩꯕꯨ ꯑꯁꯪꯕꯗꯤ ꯌꯥꯔꯦ ꯑꯁꯪꯕ ꯌꯥꯏ ꯑꯩꯟ ꯨꯟꯕꯗꯅꯦ ꯑꯩꯛ ꯆꯥꯅꯤꯡꯉꯁꯦ ꯑꯃꯨꯟꯕꯗꯣ ꯑꯩ ꯊꯨꯝꯃꯨꯣꯛ ꯑꯃ ꯄꯨꯔꯛꯑꯁꯨ ꯆꯥꯝꯃꯦ
ꯑꯁ ꯑꯩꯗꯤꯅꯦ ꯀꯤꯍꯣꯝꯁꯨ ꯆꯥꯅꯤꯡꯉꯦ ꯍꯥꯏꯕ ꯇꯩ ꯍꯣꯜ
ꯅꯅꯦ ꯑ ꯑꯗꯨꯁꯨ ꯂꯁꯅꯤ
ꯑꯩ ꯍꯧꯖꯤꯛ ꯆꯥꯅꯤꯡꯗꯕ ꯑꯩ ꯍꯩ ꯍꯥꯏꯕ ꯆꯥꯃꯩ ꯂꯣꯏ ꯆꯥꯅꯤꯡꯉꯦ ꯑꯩꯁꯦ ꯎ ꯍꯩ ꯆꯥꯅꯤꯡꯕ ꯃꯇꯝ ꯑꯃ ꯂꯩꯌꯦ ꯑꯩꯒꯤ ꯑꯗꯨ ꯌꯧꯔꯛꯑꯕ꯭ꯔꯥ ꯈꯪꯗꯦꯕ
ꯀꯤꯍꯣꯝ ꯆꯥꯅꯤꯡꯉꯤ ꯍꯥꯏꯩꯅꯧ ꯑꯃꯨꯟꯕꯁꯦ ꯆꯥꯅꯤꯡꯉꯦ ꯖꯥ ꯃꯥꯏꯃ ꯑꯗꯨꯝ ꯆꯥꯔꯤꯕꯅꯤꯅ ꯍꯣꯏ ꯑꯗꯨꯝ ꯆꯥꯅꯤꯡꯉꯦ ꯑꯗꯨꯃꯛꯅ ꯑꯗꯨꯏꯁꯨ ꯍꯩꯅꯧꯗ ꯦꯗꯤ ꯆꯥꯅꯤꯡꯕꯁꯦ ꯖꯥꯝꯗꯨꯁꯨ ꯌꯥꯝ ꯃꯇꯣꯟꯗꯅꯅꯦꯕ ꯑꯃꯨꯟꯕ ꯃꯨꯁꯨꯛ ꯃꯨꯁꯨꯛ ꯃꯨꯕ ꯃꯈꯩꯗꯣ ꯂꯣꯏ ꯄꯥꯟꯒꯅꯤ ꯄꯦꯟꯕꯖꯥꯅꯤ ꯂꯝꯕꯤ ꯌꯥꯔꯦ ꯂꯣꯏ ꯀꯦꯜꯂ ꯀꯦꯜꯂ ꯇꯥꯏ ꯏꯩꯗꯧꯕ ꯂꯪꯈꯠꯂꯦ ꯇꯥꯔꯦ ꯀꯔꯤ ꯃꯊꯦꯜ ꯆꯥꯔꯕ ꯉꯁꯥꯏ ꯑꯌꯨꯛꯅ
ꯃꯥꯏꯅꯦꯦꯟ ꯆꯥꯁꯤꯜꯂꯤ ꯑꯗꯨꯒ ꯇꯨꯝꯈꯥꯏ ꯍꯧꯒꯠꯂꯛꯏꯅꯦ ꯃꯥꯏꯔꯦꯟꯁꯦ ꯃꯥꯏꯔꯦꯟꯁꯦ ꯍꯥꯎꯗꯤ ꯍꯥꯎꯋꯦꯕꯀꯣ ꯉꯁꯥꯏ ꯃꯔꯦꯟ ꯊꯣꯡꯕꯗꯣ ꯍꯥꯎꯕ꯭ꯔꯥ ꯑꯗꯁꯨꯨꯒꯅꯦꯦ ꯑ ꯑꯗꯨꯒꯅꯦ ꯈꯪꯕ꯭ꯔꯣ ꯃꯅꯦꯁꯦ ꯆꯥꯔꯦ ꯆꯥꯔꯒ ꯇꯨꯝꯃꯦ ꯇꯨꯝꯃꯦ ꯇꯨꯝꯃꯦ ꯇꯨꯝꯃꯦꯨꯝꯃꯦ ꯇꯨꯝꯃꯦ ꯍꯧꯖꯤꯛꯛꯇ ꯍꯒꯂ ꯑꯦ
ꯇꯧꯒꯗꯦ ꯃꯥꯏꯔꯦꯟꯗꯨ ꯆꯥꯔꯗꯤ ꯇꯨꯡꯒꯗ ꯀꯩꯗꯧ ꯂꯥꯏꯔꯤꯛꯇꯨ ꯄꯥꯔ ꯀꯩꯅꯣ ꯃꯥꯡꯟꯒꯤ ꯀꯩꯅꯣ ꯑꯦꯅꯔꯖꯤ ꯀ ꯇꯨꯝꯕ ꯃꯥꯡꯈꯤꯗꯧ ꯁꯔꯨꯛꯇꯦ ꯏꯁꯇꯣꯔ ꯇꯧꯁꯤꯜꯂꯒ ꯇꯨꯝꯒꯗꯕꯅꯦ
ꯇꯨꯝꯕꯗ ꯑ ꯑꯣꯏꯅ ꯀꯣꯛꯁ ꯁꯤꯖꯤꯟꯅꯊ ꯊꯣꯛꯄ ꯃꯥꯡꯍꯟꯗꯦ ꯃꯥꯡꯍꯟꯗꯦ ꯑꯩꯅ ꯍꯧꯖꯤꯛ ꯑꯗꯨꯅ ꯃꯥꯏꯅ ꯀꯩꯅꯣ ꯇꯧꯔꯕꯅꯤꯅ ꯑꯗꯣ ꯍꯧꯖꯤꯛ ꯀꯗ ꯠꯇ꯭ꯔꯕꯅꯤꯅ ꯍꯧꯖꯤꯛ ꯐꯝꯃꯒꯅꯦ ꯀꯩꯅꯣꯁꯦ ꯑꯩꯈꯣꯏꯒꯤ ꯑꯁꯪ ꯑꯃꯥꯟ ꯁꯤ ꯃꯤꯠꯁꯤꯦ ꯈꯔ ꯅꯨꯡꯉꯥꯏꯅꯕꯅ ꯌꯦꯡꯉꯤ ꯊꯕꯛꯁꯦ ꯑꯇꯣꯞꯄꯗꯤ ꯇꯧꯔꯉꯥꯏꯁꯦ ꯂꯩꯇꯕꯗꯧꯅ ꯀꯣ ꯇꯧꯔꯤꯁꯦ ꯂꯩꯇ꯭ꯔꯕꯅꯤꯅ
ꯍ ꯋꯥꯡꯕꯁꯤꯗ ꯎꯔꯤꯕ ꯑꯁꯪ ꯑꯃꯥꯟ
ꯎꯝ ꯅꯣꯏ ꯋꯥꯡꯃꯗꯗꯒꯤꯩꯗꯤ ꯑꯩꯈꯣꯏ ꯋꯥꯡꯕꯁꯤꯅ ꯍꯦꯟꯅꯗꯤ ꯈꯤꯇꯪ ꯐꯖꯔꯝꯅꯤ ꯅꯣꯏ ꯁꯟ ꯉꯥꯅꯨꯅꯦ ꯑꯩꯈꯣꯏꯗꯤ ꯆꯤꯡ ꯄꯥꯠ ꯇꯨꯔꯦꯜ
ꯑꯩꯈꯣꯏ ꯆꯤꯡꯌꯥ ꯇꯝꯌꯥ ꯂꯧꯕꯕꯨꯛ ꯂꯝꯍꯥꯡꯅꯤ ꯎꯔꯤꯁꯦ ꯈꯪꯉꯤꯗꯅ
ꯑꯗꯩꯅꯦ ꯑꯩꯈꯣꯏꯗꯤ ꯀꯩꯅꯣꯁꯨ ꯌꯥꯝ ꯂꯩꯗ ꯅꯪꯉꯣꯟ ꯅꯪꯅ ꯍꯥꯏꯗꯤ ꯐꯣꯔꯥ ꯗꯨꯂꯥꯟ ꯀꯩ ꯍꯥꯏꯗꯤ ꯊꯥꯏꯅꯒꯤ ꯑꯔꯨꯗꯣ ꯑꯁꯨ ꯌꯥꯝ ꯎꯔꯤꯕ ꯑꯗꯨꯝ ꯅꯨꯡꯉꯥꯏꯕ ꯍꯥꯏꯇꯥꯔꯦ ꯍꯧꯔꯛꯄ
ꯐꯨꯔꯥꯗ ꯗꯂꯜꯆ ꯑꯇ ꯍ ꯊꯔꯥ ꯗꯨꯂꯥꯟ ꯋꯥꯇꯦ ꯍꯋꯥꯒꯔꯤ ꯋꯥꯇꯦ ꯍꯣꯏ ꯑꯁ ꯌꯥꯝ ꯌꯥꯝ ꯎꯈ꯭ꯔꯦꯗ ꯑꯩꯁꯤꯁꯨ ꯏꯁꯤꯡ ꯄꯥꯠ ꯇꯨꯔꯦꯜꯁꯤ ꯋꯥꯗꯅ ꯊꯨꯝ
ꯅꯨꯡꯥꯏ ꯑ ꯍꯥꯏ ꯅꯣꯏꯗꯣ ꯃꯣꯡꯐꯝꯗꯤ ꯈꯔ ꯇꯧꯕꯅꯦꯕ ꯑꯩ ꯈꯪꯉꯦꯕ ꯑꯗꯨꯏꯗꯣ ꯑꯗꯨꯅ ꯑꯁ ꯈꯪꯗꯦ ꯁꯤ ꯍꯧꯖꯤꯛ ꯉꯥꯏꯍꯥꯛ ꯉꯁꯤꯒꯤ ꯏꯁꯥꯁꯦ ꯐꯃꯨꯡꯗ ꯑꯗꯨꯝ ꯂꯩꯁꯤꯜꯂꯅꯤꯅ ꯀ ꯌꯥꯝ ꯇꯧꯗ꯭ꯔꯕꯅꯤꯅ ꯏꯁꯥꯁꯦ ꯊꯛꯆꯤꯜꯂꯦꯕ ꯑꯗꯣ ꯍꯧꯖꯤꯛ ꯑꯩꯅ ꯀꯩꯅꯣ ꯇꯧꯔꯅꯦ ꯏꯁꯤꯡꯗꯣ ꯇꯥꯕ꯭ꯔꯥ ꯌꯦꯡꯉꯨꯔꯒ ꯉꯥꯏꯍꯥꯛ ꯐ꯭ꯔꯦꯁ ꯑꯣꯏꯊꯣꯛꯑꯒ ꯑꯩꯁꯦ ꯀꯦꯠ ꯄꯥꯎ ꯀꯩꯐꯥꯎ ꯑꯃ ꯋꯥꯛꯀꯤꯡ ꯑꯃ ꯀꯩ ꯑꯃ ꯍꯛꯆꯥꯡꯁꯤ ꯐꯅꯕ ꯆꯠꯊꯣꯛꯄꯒꯤ ꯋꯥꯈꯜ ꯑꯃ ꯇꯧꯔꯤ
ꯌꯥꯏ ꯌꯥꯏ ꯃꯗꯨ ꯌꯥꯝ ꯐꯕ ꯋꯥ ꯈꯜꯂꯣꯅꯤ ꯑꯩꯁꯨ ꯉꯁꯥꯏꯗ ꯎꯏꯔꯨ ꯃꯪꯉꯨꯗꯕꯒꯤ ꯀꯣ ꯍꯧꯖꯤꯛ ꯉꯥꯏꯍꯥꯛꯇ ꯉꯥꯏꯔꯦ ꯑꯍꯤꯡꯒ ꯆꯞ ꯃꯥꯟꯅꯅ ꯇꯨꯝꯗꯧꯔꯕꯅꯦ ꯑꯩ ꯑꯗꯨꯒ ꯍꯥꯏꯕ ꯍꯣꯔꯦꯟ ꯄꯨꯡ ꯀꯌꯥꯗ ꯃꯤꯠ ꯀꯛꯊꯂ ꯋꯥꯏ ꯈꯝꯦ
ꯑꯍꯣꯏ ꯑꯗꯨꯗꯨꯒꯅꯦ ꯑꯍꯤꯡꯁꯨ ꯑꯗꯨꯝ ꯇꯨꯝꯕ ꯌꯥꯕ꯭ꯔꯥ ꯑꯩꯗꯤ ꯌꯥꯏ ꯑꯗꯨꯃꯥꯏꯅ ꯇꯧꯔꯁꯨ ꯑꯍꯤꯡ
ꯑꯩ ꯍꯥꯟꯅ ꯌꯥꯔꯝꯗꯕꯅꯦ ꯍꯧꯖꯤꯛꯀꯥꯟ ꯇꯨꯝꯕꯗ ꯌꯥꯝ ꯀꯟꯅ ꯆꯣꯛꯈꯠꯂꯛꯏ ꯑꯩ ꯇꯨꯝꯃꯤꯒꯩ ꯑꯩ ꯌꯥꯔꯛꯄꯤꯒꯦ ꯀꯩꯅꯣꯝꯃ ꯂꯥꯛꯑꯦ ꯑꯩ
ꯍꯣꯏꯑ ꯑꯩꯁꯨ ꯑꯩꯁꯨ ꯌꯥꯏ ꯍꯥꯏꯕ ꯑꯗꯨꯃꯥꯏꯅ ꯑꯗꯣ ꯍꯧꯖꯤꯛꯅ ꯁꯤ ꯀꯩꯅꯣꯁꯦ ꯑꯇꯤꯌꯥꯅꯒꯔꯣ ꯐꯖꯕꯅꯦ ꯏꯇꯤꯍꯁꯤ ꯑꯩ ꯄꯥꯏꯅꯤꯡꯉꯛꯑꯦ ꯍꯧꯖꯤꯛ
ꯐꯖꯔꯤ ꯀꯩ ꯂꯩꯆꯤꯟꯁꯤ ꯈꯨꯐꯖꯕꯅꯤ ꯑꯣꯏ ꯅꯣꯡꯁꯦ ꯇꯥꯗꯧꯒꯤ ꯁꯨꯃꯥꯏꯅ ꯂꯣꯡꯁꯦ ꯑꯃꯨꯛ ꯃꯪꯕ ꯅꯨꯡꯁꯥ ꯏꯁꯥꯃꯨꯛ ꯁꯥꯗꯣꯛꯄ ꯀꯨꯏꯔꯦ ꯍꯥꯏꯕ ꯑꯝꯇꯪ ꯇꯥꯒꯦꯗꯤ ꯣꯔ ꯖꯔ ꯇꯥ ꯌꯥꯔꯦ
ꯍꯣꯏ ꯇꯥꯔꯗꯤ ꯐꯗꯣ ꯑꯗꯨꯅꯨꯡ ꯁꯥꯁꯨ ꯁꯥꯗꯕ ꯅꯣꯡꯁꯤꯅꯅꯦ ꯑꯃ ꯅꯣꯡꯊꯤ ꯅꯣꯡꯃꯪ ꯇꯧꯔꯕꯅꯤꯅ ꯑꯩꯈꯣꯏꯁꯨ ꯌꯥꯎꯍꯜꯂꯦꯕ ꯃꯔꯛꯁꯦ ꯗ
ꯍꯣꯏ ꯍꯣꯏ ꯍꯣꯏ ꯃꯣꯏ ꯀꯩꯅꯣ ꯃꯣꯏꯒꯤ ꯁꯥꯍꯨꯝꯗꯣ ꯑꯩꯈꯣꯏꯁꯨ ꯏꯜ ꯂꯩꯔꯦ ꯃꯣꯏ ꯃꯣꯏ ꯃꯨꯠꯇ ꯑꯩꯈꯣꯏꯁꯨ ꯆꯠ ꯂꯩꯔꯦ
ꯆꯠꯂꯦ ꯆꯠꯂꯦ ꯑꯗꯨꯅ ꯌꯥꯝ ꯅꯨꯡꯉꯥꯏꯇꯦ ꯇꯧꯔꯤꯁꯦ ꯑꯗꯣ ꯑꯩꯈꯣꯏꯅ ꯈꯔꯒ ꯇꯟꯕꯒ ꯀꯩꯅꯣꯒ ꯆꯞ ꯃꯥꯟꯅꯁꯤꯜꯂꯑꯦꯕ ꯑꯗꯨꯗ ꯅꯍꯥꯟꯈꯒꯤꯗꯤꯅꯦ ꯁꯨꯝ ꯁꯤꯗꯩ ꯈꯔ ꯂꯥꯞꯅ ꯎꯕ ꯆꯤꯡꯁꯤ ꯁꯤꯁꯤ ꯀꯩꯅꯣ ꯇꯧꯕꯅꯦꯕ ꯕ꯭ꯂꯨ ꯕ꯭ꯂꯨ ꯀꯂꯔ ꯑꯣ ꯑꯣꯏꯕꯅꯦꯕ ꯈꯪꯕ꯭ꯔꯥ ꯑꯗꯨꯏꯗꯨꯒꯅꯦ ꯁꯤꯁꯤꯗꯤ ꯀꯩꯅꯣ ꯑꯣꯏꯔꯦ ꯍꯥꯏꯕ ꯎꯝ ꯀꯔꯤ ꯒ꯭ꯔꯤꯟ ꯑꯣꯏꯕꯅꯦꯕ ꯅꯍꯥꯟꯈꯩꯗꯤ ꯑꯗꯣ ꯉꯁꯤꯗꯤꯅꯦ ꯕ꯭ꯂꯨ ꯑꯣꯏꯔꯦ ꯍꯥꯏꯕ ꯕ꯭ꯂꯨ
ꯑꯣ ꯑꯣ
ꯑ ꯅꯣꯡ ꯂꯩꯗꯤ ꯂꯩꯗꯧ ꯃꯥꯜꯂꯦꯕ ꯅꯣꯡ ꯇꯥꯔꯛꯏꯗꯧꯕꯒꯤ ꯃꯥꯜꯂꯦꯕ
ꯑꯗꯨꯗꯤ ꯇꯥꯗꯣꯗꯤ ꯁꯞ ꯇꯥ ꯌꯥꯔꯕꯅ ꯀꯩꯗꯅꯣ ꯈꯦ ꯀꯩꯁꯨ ꯍꯥꯏꯏ ꯁꯤꯕꯨꯗꯤ ꯑꯁꯪꯕ ꯉꯥꯛꯇꯅꯤ ꯄꯨꯔꯥ ꯑꯩꯈꯣꯏ ꯐꯣꯔꯦꯁ ꯃꯆꯥ ꯎꯃꯪ ꯎꯃꯪ ꯃꯆꯥ ꯑꯃ ꯍꯥꯏꯇꯥꯔꯦ ꯂꯤꯟ ꯉꯁꯨ ꯑꯗꯨꯝ ꯂꯩꯔꯝꯒꯅꯤ ꯆꯪꯉꯨꯔꯒꯗꯤ ꯅꯍꯥꯟ ꯅꯣꯛꯅꯤꯅ ꯂꯩꯒ ꯍꯥꯏ ꯑꯅꯤ ꯑꯍꯨꯝꯃꯨꯛꯀ ꯑꯩ ꯑꯩꯅ ꯑꯃꯨꯛꯨꯛ ꯌꯦꯡꯉꯤꯗꯦ ꯑꯩꯅ ꯁꯨꯃꯥꯏꯅ ꯌꯦꯡꯉꯦꯗ ꯅꯦꯟ ꯑꯃꯝꯇꯪ ꯊꯣꯛꯂꯛꯑꯒꯗꯤ ꯁꯦ ꯁꯨꯝ ꯎꯕ꯭ꯔꯥ ꯌꯥꯝ ꯌꯦꯡꯅꯤꯡꯕ ꯍꯥꯏꯇꯥꯔꯦ ꯆꯥꯎꯔꯃꯅꯦꯕ
ꯅꯍꯥꯟꯅꯦ ꯀꯩꯅꯣꯗ ꯀꯌꯥ ꯍꯥꯏꯈ꯭ꯔꯦ ꯑ ꯀꯥꯏꯅꯣ ꯂꯥꯏꯕ꯭ꯔꯦꯔꯤꯗ ꯂꯤ ꯂꯩꯔꯝꯃꯤ ꯍꯥꯏꯕ ꯄꯥꯎ ꯑꯃ ꯇꯥꯏꯅꯦ
ꯃꯥ ꯍꯥꯏꯐꯦ ꯃꯥ ꯈꯪꯗꯦ ꯈꯪꯗꯦ ꯑꯩꯈꯣꯏ ꯂꯥꯏꯔꯤꯛ ꯄꯥꯕꯒꯤ ꯊꯧꯔꯝꯒꯗꯤ ꯑꯩꯈꯣꯏ ꯃꯔꯤ ꯂꯩꯅꯗꯕꯅꯤꯅ ꯈꯪꯖꯗ꯭ꯔꯦ ꯑꯗꯨꯒꯨꯝꯕꯒꯗꯤ
ꯈꯪꯗꯦ ꯑꯗꯣ ꯃꯣꯏ ꯑꯩꯁꯨ ꯇꯥꯕꯅꯤꯗ ꯑꯩꯈꯣꯏ ꯑꯩꯒ ꯂꯩꯃꯤꯟꯅꯕ ꯏꯃꯥꯟꯅꯕꯤꯗꯣ ꯑꯗꯨꯅ ꯍꯥꯏꯕ ꯑꯗꯨꯏ ꯇꯥꯕꯅꯦꯗ ꯆꯠꯂꯨꯗ꯭ꯔꯕꯅꯤꯅ ꯈꯪꯗ꯭ꯔꯦ ꯂꯥꯏꯕ꯭ꯔꯦꯔꯤꯁꯦ ꯈꯔ ꯈ ꯆꯠꯅꯤꯡ ꯐꯠꯇꯕꯅꯦ ꯇꯥꯍꯥꯟ ꯆꯥꯟꯅꯗꯅ ꯅꯍꯥꯟ ꯌꯨꯝ ꯆꯠꯂꯨꯕꯗꯨꯗ ꯑꯥꯏ ꯀꯥꯔꯗ ꯑꯃꯨꯛ ꯀꯥꯎꯍꯧꯔꯦ
ꯐꯖꯔꯦ ꯎꯝ
ꯀꯥꯟꯅꯕꯁꯤꯅ ꯊꯕꯛꯁꯦ ꯌꯥꯝ ꯇꯧꯁꯤꯜꯂꯛꯑꯦꯕ ꯍꯧꯖꯤꯛꯀꯥꯟꯁꯤꯅ
ꯎꯝ
ꯑꯗꯨꯗ ꯂꯩꯔꯤ
ꯂꯩꯏꯔꯦ ꯃꯤꯁꯦ ꯑꯗꯨꯝ ꯆꯠꯅ ꯆꯠꯅ ꯇꯨꯝꯅꯤꯡꯉꯦ ꯑꯗ ꯀꯩ ꯍꯥꯏꯔꯨꯗꯣꯏꯅꯣ ꯁꯤꯗꯕꯨ ꯆꯠꯅ ꯆꯠꯅ ꯃꯤꯆꯤ ꯎꯏꯖꯅꯤꯡꯕ ꯐꯥꯎꯋꯔꯤꯁꯦ ꯑꯩ ꯉꯛꯏꯀꯣ ꯑꯩ ꯉꯛꯇꯕ ꯉꯝꯗꯦ ꯑꯩ ꯁꯨꯃꯥꯏꯃꯛꯇꯤ ꯇꯧꯍꯟꯗꯕꯅꯦ ꯑꯩꯁꯦ
ꯑꯗꯨ ꯅꯪ ꯃꯤꯠ ꯎꯏꯁꯤꯜꯂꯒ ꯆꯠꯂꯣ ꯑꯗꯨꯗꯤ ꯃꯤꯠ ꯎꯏꯁꯜꯂꯒ ꯆꯠꯂꯣ
ꯏꯖ
ꯑꯩꯉꯣꯟꯗꯔꯣ ꯃꯥꯅꯦ ꯃꯥꯅꯦ ꯅꯠꯇꯦ ꯊ꯭ꯔꯤ ꯑꯦꯠ ꯅꯥꯏꯟ ꯅꯠꯇꯦ ꯊ꯭ꯔꯤ ꯅꯥꯏꯟ ꯖꯤꯔꯣ ꯑꯗꯨ ꯅꯪꯗꯣ ꯇꯧꯊꯣꯛꯑꯣ ꯎꯝ ꯑꯩ ꯑꯩꯈꯣꯏꯗ ꯂꯥꯛꯑꯝꯕꯗꯣ ꯀꯩ ꯇꯧꯔꯕ
ꯅꯣꯡꯃ ꯅꯣꯏꯗ ꯅꯣꯏ ꯀꯥ ꯂꯥꯛꯑꯝꯕꯅ ꯅꯣꯏꯗꯨꯁꯨ ꯑꯗꯨꯝ ꯐꯖꯍꯧꯋꯦꯕ
ꯎꯝ ꯐꯖꯕꯅꯦ ꯁꯣꯝ ꯃꯇꯥꯏꯁꯦ ꯑꯥꯎ ꯌꯦꯡꯐꯝꯁꯦ ꯌꯥꯝ ꯐꯖꯕꯅꯦ ꯑꯗꯣ ꯐꯔꯦ ꯃꯤꯠꯌꯦꯡꯁꯤ ꯉꯍꯥꯛ ꯌꯦꯡꯉꯤꯒꯦ ꯅꯪꯁꯨ ꯊꯝꯃꯣ
ꯇꯨꯝꯃꯤꯒ ꯑꯁ ꯑ
ꯑꯥ ꯑꯥꯥ ꯎꯝ ꯎꯝ